ꯍꯜꯂꯣ
ꯎ ꯇꯥꯔꯕꯣ
ꯍꯜꯂꯣ
ꯇꯥꯕ꯭ꯔꯣ
ꯌꯥꯝ ꯇꯞꯄꯤ
ꯌꯥꯝ ꯇꯞꯄꯦ
ꯍꯜꯂꯣ
ꯇꯥꯔꯕꯣ
ꯈꯤꯇꯪ ꯀꯟꯅ ꯉꯥꯡꯕ ꯌꯥꯒꯗ꯭ꯔꯥ ꯈꯤꯇꯪ ꯀꯟꯅ ꯉꯥꯡꯕ ꯌꯥꯗ꯭ꯔꯕ
ꯉꯥꯏꯈꯣꯀꯣ
ꯑꯥ ꯑꯥ ꯇꯥꯏ
ꯆꯥꯛ ꯆꯥꯔꯕꯣ
ꯆꯥꯛ ꯆꯥꯔꯦ
ꯎꯝ ꯎꯝ ꯀꯩꯗꯧꯔꯝꯃꯤꯅꯣ
ꯀꯩꯁꯨꯨꯝꯝꯇꯧꯗꯦꯗ ꯁꯨꯝ ꯂꯩ ꯊꯕꯣꯛ ꯂꯣꯏꯁꯤꯟꯂ
ꯎꯝ ꯅꯪꯁꯨ ꯕꯣꯜ ꯌꯦꯡꯗꯣꯏꯔꯣ
ꯕꯣꯜ ꯌꯦꯡꯒꯦꯅ ꯉꯥꯏꯔꯤ ꯑꯉꯥꯡꯒ ꯇꯧꯔꯥ
ꯎꯝ ꯀꯅꯥ ꯀꯥꯗꯧ ꯃꯥꯟꯒꯦ
ꯑꯩꯈꯣꯏ ꯑꯥꯔꯖꯦꯟꯇꯤꯅꯥꯅ ꯀꯥꯗꯣꯏꯅꯤ
ꯗꯥ ꯃꯦꯁꯤꯅ ꯑꯩ ꯗꯥ ꯃꯦꯁꯤꯗ ꯄꯩꯁꯥ ꯊꯥꯕꯅꯦ ꯑꯗꯣ
ꯎꯝ
ꯈꯪꯗꯦ ꯀꯥꯗꯣꯏꯔꯥ ꯀꯥꯔꯣꯏꯗꯣꯏꯔꯥ
ꯑꯩꯈꯣꯏꯗꯤ ꯍꯧꯖꯤꯛ ꯕꯣꯜ ꯌꯦꯡꯃꯤꯟꯅꯗꯣꯏꯁꯦꯀꯣ ꯑꯃꯅ ꯑꯩꯉꯣꯟꯗ ꯁꯤꯗ ꯗꯣꯏꯒꯤ ꯉꯥꯏꯔꯒꯅꯦꯕ ꯂꯩꯔꯤꯁꯦ
ꯑꯣꯍꯣ ꯍꯣꯔꯦꯟ ꯏꯪꯡꯂꯦꯟꯅꯒ ꯀꯥꯔꯒꯗꯤ ꯂꯣꯏꯔꯦ ꯇꯧꯗꯣꯏꯁꯦ ꯎꯝ
ꯍꯣꯏ ꯃꯥ ꯏꯪꯂꯦꯟꯒꯤ ꯐꯦꯟ ꯑꯃꯨꯛ ꯑꯣꯏꯔꯝꯕꯅꯤꯅꯦ ꯍꯧꯖꯤꯛꯇꯤ
ꯆꯣꯡꯖꯤꯟꯈ꯭ꯔꯦ ꯑꯃꯨꯛ ꯐ꯭ꯔꯥꯟꯁꯇ ꯂꯩꯔꯕꯗꯩ ꯐ꯭ꯔꯥꯟꯁꯇꯣ ꯂꯩꯍꯧꯔꯦꯗꯅ
ꯍꯣꯏ
ꯑꯎꯒꯤ
ꯎꯝ ꯑꯁ ꯉꯔꯥꯡꯒꯤꯗꯨꯗꯤ ꯌꯥꯝꯅ ꯑꯟꯑꯛꯁꯄꯦꯛꯇꯦꯠ ꯑꯣꯏ ꯀꯅꯥꯝ ꯑꯦꯛꯁꯄꯦꯛ ꯇꯧꯔꯝꯃꯣ ꯑꯗꯨꯃꯥꯏꯅ ꯇꯧꯔꯛꯀꯅꯤꯗꯤ ꯇꯨ ꯖꯦꯔꯣꯗ ꯄꯤꯁꯜꯂꯝꯃꯤ ꯑꯩ ꯐ꯭ꯔꯥꯟꯁꯇ ꯄꯩꯁꯥ ꯊꯥꯕꯅꯦ ꯈꯪꯕ꯭ꯔꯥ
ꯎꯝ
ꯄꯩꯁꯥ ꯃꯥꯡꯉꯅꯤ ꯍꯣꯏ ꯍꯔꯥꯎꯕꯨꯗꯤ ꯍꯔꯥꯎꯋꯤꯀꯣ
ꯍꯣꯏ ꯒꯣꯜꯗꯣ ꯑꯝꯇꯪ ꯑꯣꯏꯁꯨ ꯆꯟꯖꯔꯗꯤ ꯈꯔꯁꯨ ꯐꯗꯧꯕ
ꯍꯣꯏ ꯍꯣꯏ ꯍꯣꯏ ꯑꯝꯇꯪ ꯆꯜꯂꯒꯗꯤ
ꯎꯝ
ꯌꯥꯝ ꯋꯥꯅ ꯁꯥꯟꯅꯕꯅꯤ ꯉꯔꯥꯡ ꯐ꯭ꯔꯥꯟꯁꯦ
ꯎꯝ ꯗꯤꯐꯦꯟꯁꯨ ꯐꯖꯅ ꯇꯧꯋꯦ ꯏꯁꯄꯦꯟꯁꯨ ꯑꯗꯨꯝ
ꯍꯣꯏ ꯗꯤꯐꯦꯟ ꯐꯖꯩ ꯗꯤꯐꯦꯟ ꯂꯤꯡꯉꯤ ꯑꯗꯨꯒ ꯄꯥꯁ ꯀꯩꯀꯥꯗꯣ
ꯎꯝ
ꯊꯤ ꯐꯖꯕꯅꯦ
ꯎꯝ
ꯑꯗꯨ ꯉꯁꯤꯁꯦ
ꯎꯝ
ꯉꯁꯤꯁꯦ ꯑꯌꯥꯝꯕꯅ ꯈꯔ ꯌꯥꯝꯅꯗꯤ ꯑꯥꯔꯖꯦꯟꯇꯤꯅꯥꯁꯤ ꯈꯤꯇꯪ ꯐꯦꯚꯔ ꯇꯧꯗꯦꯕ ꯏꯪꯂꯦꯟꯅ ꯊꯣꯏꯗꯧ ꯃꯥꯜꯂꯦꯅ ꯍꯥꯏꯅꯩꯌꯦꯕ
ꯍꯥꯏꯕꯨꯗꯤ ꯍꯥꯏꯅꯅꯦ
ꯎꯄꯥꯏ ꯂꯩꯇꯦ ꯑꯩꯈꯣꯏꯗꯤ ꯑꯥꯔꯖꯦꯟꯇꯤꯅꯥ ꯐꯦꯡꯉꯤꯅ ꯑꯗꯨꯝ ꯑꯩꯁꯨ ꯑꯥꯔꯖꯦꯟꯇꯤꯅꯥ ꯑꯗꯨꯝ ꯊꯥꯖꯟ
ꯎꯝ
ꯀꯥꯗ꯭ꯔꯁꯨ ꯄꯦꯟꯖꯩꯌꯦꯕ ꯀꯥꯗ꯭ꯔꯁꯨ ꯍꯥꯏꯗꯤ ꯥꯎ ꯆꯠ ꯀ ꯄꯨꯡ ꯋꯥꯔꯗ ꯌꯥ ꯐꯥꯏꯅꯦꯜꯅꯤ ꯐꯖꯗꯣꯏꯁꯦ ꯏꯁꯄꯦꯟꯒ ꯑꯥꯔꯖꯦꯟꯇ ꯗꯤꯅꯥꯒ ꯐꯥꯏꯅꯦꯜ ꯇꯧꯕꯁꯤꯅꯦ ꯌꯥꯝ ꯌꯦꯡꯅꯤꯡꯉꯤꯁꯦ ꯑꯩꯅ
ꯏꯁꯇꯦꯗꯤꯌꯝ ꯑꯣꯏꯅ ꯁꯞꯄꯣꯔꯠ ꯇꯧꯔꯒꯦ ꯑꯗꯨꯗꯤ
ꯍꯥꯥ
ꯁ꯭ꯄꯦꯟꯀ ꯑꯥꯔꯖꯦꯟꯇꯤꯅꯥꯒ ꯐꯥꯏꯅꯦꯜ ꯇꯥꯁꯜꯂꯛꯑꯗꯤ ꯏꯁꯇꯦꯗꯤꯌꯝꯗ ꯑꯣꯏꯅ ꯁꯞꯄꯣꯔꯠ ꯇꯧꯕꯅ ꯐꯔꯦ ꯑꯗꯨꯗꯤ
ꯍ ꯑꯩꯗꯤ ꯑꯦꯟꯖꯣꯏ ꯑꯗꯨꯝ ꯇꯧꯅꯤ ꯍꯥꯏꯗꯤ ꯑꯩꯈꯣꯏ ꯇꯑꯥꯔꯖꯦꯟꯇꯤꯅꯥꯒꯤꯗꯤ ꯂꯧꯗ ꯌꯥꯗꯦ ꯍꯥꯏꯕ ꯂꯩꯇꯦꯕ ꯃꯃꯥꯡꯗ ꯂꯧꯈ꯭ꯔꯦ ꯄꯦꯟ ꯊꯣꯛꯑꯦꯕ ꯁꯦꯡꯅ ꯍꯥꯏꯔꯒꯗꯤ ꯑꯗꯣ ꯂꯧ ꯂꯧꯁꯜꯂꯛꯑꯒꯗꯤ ꯌꯥꯃꯨꯛ ꯍꯦꯟꯅ ꯍꯔꯥꯎꯗꯣꯏꯅꯦꯕ ꯈꯪꯕ꯭ꯔꯥ ꯊꯃꯣꯏꯅꯨꯡꯗꯗꯤ ꯑꯗꯨꯃꯥꯏꯅ ꯈꯔ ꯄꯦꯟꯊꯣꯛꯄꯒꯤ ꯋꯥꯅꯤ ꯑꯗꯣ ꯊꯝꯃꯣꯏꯅꯨꯡꯗꯗꯤ ꯑꯥꯔꯖꯦꯟꯇꯤꯅꯥꯅ ꯊꯣꯏꯍꯟꯅꯤꯡꯉꯤꯅꯦꯕ ꯁꯦꯡꯅ ꯍꯥꯏꯔꯒꯗꯤ ꯑꯗꯣ ꯑꯔꯖꯦꯟ ꯁꯤꯅꯥ ꯂꯧꯍꯧꯗ꯭ꯔꯦ ꯒꯥꯏꯅ ꯌꯥꯝꯅ ꯅꯤꯡꯍꯟꯅꯕꯗꯤ ꯇꯧꯔꯣꯏꯕ
ꯎꯝ
ꯍꯥꯏꯗꯤ ꯗꯤꯕꯦꯠ ꯀꯅꯥꯝꯇ ꯇꯧꯅꯤꯡꯉꯥꯏ ꯂꯩꯇ꯭ꯔꯦ ꯀꯩꯅꯣ ꯃꯦꯁꯤꯅ ꯒꯣꯠꯅꯤ ꯔꯣꯅꯥꯜꯗꯣꯗꯩ ꯃꯦꯁꯤꯅ ꯁꯨꯠꯇ ꯍꯦꯂꯦꯁꯤꯗꯤ ꯑꯗꯨꯝ ꯁꯤꯗꯤ ꯀꯅꯥꯝꯇ ꯗꯤꯕꯦꯠ ꯇꯧꯅꯤꯡꯉꯥꯏ ꯂꯩꯇ꯭ꯔꯦꯕ
ꯃꯥꯅꯤ ꯑꯗꯨ ꯂꯧꯗꯤ ꯂꯧꯍꯟꯅꯤꯡꯉꯦ ꯍꯟꯗꯛꯁꯦ
ꯍꯣꯏ ꯂꯧꯗꯤ ꯂꯧꯍꯟꯅꯤꯡꯉꯦ ꯑꯗꯣ
ꯎꯝ
ꯑꯩꯈꯣꯏꯗꯤ ꯄꯦꯟꯊꯣꯛ ꯄꯦꯟꯊꯣꯛꯄ ꯍꯩꯌꯦꯕ ꯑꯥꯔꯖꯦꯟꯇꯤꯅꯥꯒꯤ ꯐꯔꯦꯟꯗꯤ
ꯄꯣꯔꯇꯨꯒꯜ ꯐꯦꯟꯁꯤꯡꯁꯤ ꯌꯥꯝꯅ ꯍꯩꯅꯗ꯭ꯔꯕꯅꯦ ꯑꯃꯗꯃꯨꯛ ꯆꯣꯁꯤꯟ ꯌꯥꯗ ꯑꯃꯗꯃꯨ ꯆꯣꯁꯤꯟ
ꯍꯍ ꯑꯗꯨꯅꯦ ꯍꯥꯎꯏꯖꯦ
ꯑꯁ ꯅꯨꯡꯉꯥꯏꯅꯤ ꯍꯣꯔꯦꯟ ꯑꯉꯥꯡꯈꯩ ꯄꯣꯀꯣꯔꯟ ꯂꯩꯕ ꯊꯥꯈꯤꯕꯅꯦ
ꯎꯝ ꯊꯑꯣꯏꯅ ꯇꯨꯝꯗꯈꯩ ꯉꯥꯏꯔ ꯂꯩꯕ ꯋꯥꯅꯤꯗ ꯑꯩꯈꯣꯏ ꯕꯨꯡꯉꯣꯏꯁꯤꯁꯨ
ꯎꯝ ꯏꯃꯥꯟꯅꯕ ꯀꯣꯜ ꯇꯧꯔꯛꯑꯝꯃꯤ
ꯎꯝ
ꯃꯣꯏ ꯐꯨꯠꯕꯣꯜ ꯌꯦꯡꯕ ꯆꯠꯇꯣꯏꯅꯦꯋꯦ ꯏꯃꯥꯟꯅꯕ ꯑꯃ ꯂꯧꯈꯠꯂꯒ ꯏꯃꯥꯟꯅꯕ ꯑꯃꯅ ꯀꯣꯟ ꯇꯧꯔꯛꯑꯝꯕ ꯃꯣꯏ ꯄꯩꯁꯥꯕꯤ ꯌꯥꯎꯋꯦꯕ ꯑꯩꯗꯤ ꯊꯛ ꯊꯛꯇꯕꯅꯤꯅ ꯃꯥꯅ ꯈꯜꯂꯤ ꯆꯥꯕꯗꯤ ꯆꯥꯏꯌꯦꯕ ꯑꯩꯀꯣ ꯍꯧꯖꯤꯛꯀꯥꯟ ꯆꯥꯕꯁꯨ ꯌꯥꯗꯦ ꯑꯩꯅ ꯅꯍꯥꯃꯨꯛ ꯑꯩ ꯍꯦꯛ ꯍꯜꯂꯛꯄ ꯊꯛꯎꯏꯕ
ꯎꯝ
ꯊꯛꯄ ꯍꯥꯏꯁꯦ ꯑꯩ ꯑꯗꯨꯈꯛꯅꯤꯀꯣ ꯊꯛꯎꯏꯁꯦ ꯑꯩ ꯌꯨꯀꯩꯁꯨ ꯄꯥꯝꯗꯦꯕ ꯍꯣꯏ ꯑꯗꯨ ꯄꯨꯟꯕꯗꯨꯗ ꯑꯩꯅ ꯍꯥꯏꯔꯝꯃꯤꯁꯦ ꯑꯩꯗꯤ ꯁꯤ ꯊꯛꯑꯔꯣꯏꯀꯣ ꯑꯩ ꯑꯃꯨꯛ ꯍꯧꯗꯣꯔꯕꯅꯤ ꯆꯥꯕꯁꯨ ꯀꯛꯄ ꯍꯧꯗꯣꯔꯕꯅꯤ ꯍꯥꯏꯖꯤꯜꯂꯝꯃꯕꯅꯦꯕ
ꯎꯝ
ꯑꯗꯨꯒꯤ ꯃꯣꯏ ꯁꯤ ꯌꯦꯡꯖꯤ ꯒꯥꯏꯅ ꯑꯩꯉꯣꯟꯗ ꯍꯧꯔꯛꯇꯦꯕ ꯀꯣꯜꯕꯨꯗꯤ ꯇꯧꯔꯛꯄ ꯍꯥꯏꯗꯤ ꯅꯨꯡꯉꯥꯏꯇꯕꯅꯦꯕ ꯃꯤꯅ ꯊꯛꯑꯒ ꯊꯛꯇꯕ ꯑꯃꯒ ꯌꯥꯎꯕꯁꯦ ꯋꯥꯔꯤꯒ ꯄꯨꯟꯗꯕꯤ ꯍꯥꯏꯗꯤ ꯃꯨꯠꯇꯣ ꯃꯥꯟꯅꯔꯔꯣꯏꯕ
ꯎꯝ
ꯑꯗꯨꯅ ꯅꯨꯡꯉꯥꯏꯇꯕꯅꯦꯕ
ꯎꯝ
ꯎꯝ ꯅꯣꯇꯤꯐꯤꯀꯦꯁꯟ ꯌꯥꯝ ꯂꯥꯛꯏꯅ ꯑꯗꯨꯗꯤ ꯇꯨꯝꯃꯔꯣꯏꯅꯦꯀꯣ
ꯇꯨꯃꯔꯣꯏ ꯉꯁꯤꯗꯤ
ꯍꯌꯦꯡꯗꯤ ꯑꯦꯂꯚꯦꯟ ꯊꯥꯔꯇꯤ ꯆꯞ ꯆꯥꯅ ꯑꯗꯨꯝ ꯂꯥꯛꯑꯒꯦ
ꯍꯣꯏ
ꯎꯝ ꯑꯗꯨꯒ ꯂꯣꯏꯔꯒ ꯅꯪ ꯀꯥꯏ ꯀꯥꯏ ꯆꯠꯅꯤꯡꯒꯦ ꯁꯨꯝ ꯆꯠꯅꯤꯡꯕ ꯂꯩꯕꯔꫭ ꯃꯐꯝ
ꯆꯠ ꯅꯤꯡꯕꯕꯨꯗꯤ ꯂꯩꯗꯤ ꯌꯥꯝ ꯂꯥꯞꯄꯒꯤ ꯇꯟꯕꯤ ꯋꯥꯅꯤ
ꯀꯗꯥꯥꯏꯗ
ꯍꯥ
ꯀꯗꯥꯏꯗ
ꯊꯝꯕꯥꯜ ꯌ‌ꯦꯡꯕ ꯆꯠꯅꯤꯡꯉꯤ
ꯊꯝꯕꯥꯜ ꯌꯦꯡꯕ
ꯎꯝ
ꯍꯧꯖꯤꯛ ꯊꯝꯕꯥꯜꯂ ꯌꯦꯡ ꯌꯥꯝ ꯆꯠꯅꯔꯤꯁ‌ꯦ ꯀꯩꯒꯤꯅꫭ ꯉꯁꯥꯏꯗ ꯑꯩ ꯏꯆꯟꯅꯨꯄꯤ ꯑꯃꯁꯨ ꯊꯝꯕꯥꯜ ꯌꯦꯡꯕ ꯆꯠꯅꯤ ꯍꯥꯏꯌꯦꯕ ꯍꯌꯦꯡꯁꯨ ꯀꯥꯏꯗꯅꯣ ꯑꯗꯨꯗꯣ
ꯑꯗꯨꯝ ꯆꯠꯅꯕꯅꯦ ꯍꯧꯖꯤꯛꯀꯥꯟ ꯁꯥꯠꯄ ꯄꯥꯠ ꯌꯥꯝ ꯂꯩꯗꯅ ꯑꯌꯥꯝꯕꯅ ꯃꯣꯏꯔꯥꯡꯔꯣꯝꯗꯕꯨꯗꯤ ꯌꯥꯝ ꯆꯠꯅꯕꯅꯦ
ꯎꯝ ꯑꯗꯣ ꯍꯌꯦꯡꯗꯤ ꯀꯩꯅꯣ ꯇꯧꯔꯅꯤ ꯀ ꯄꯨꯡ ꯑꯍꯨꯝ ꯑꯗꯨꯋꯥꯏ ꯇꯥꯔꯅꯤꯕ ꯂꯣꯏꯔꯛꯄꯗ ꯆꯥꯎꯔꯥꯛꯄ ꯑꯅꯤ ꯃꯈꯥꯏ ꯑꯍꯨꯝ ꯊꯦꯡꯒ꯭ꯔꯅꯤꯕ
ꯎꯝ
ꯀꯣꯟꯅ ꯑꯃꯨꯛ ꯊꯕꯛ ꯀꯣꯝꯅꯔꯀꯥꯟꯗ ꯄꯨꯕꯤꯒ‌ꯦ ꯑꯗꯩꯗꯤ ꯁꯤꯃꯥ ꯌꯦꯡꯉꯒ ꯀꯩꯀꯩꯅꯣ ꯈꯔ ꯆꯥꯔꯨꯖꯤ ꯁꯨꯝ ꯁ꯭ꯋꯥꯏꯗ ꯅꯪꯅ ꯆꯠꯅꯤꯡꯕ ꯃꯐꯝ ꯂꯩꯕ꯭ꯔꯣ ꯆꯥꯕꯒꯤ
ꯍꯜꯂꯣ
ꯇꯥꯕ꯭ꯔꯣ
ꯑꯥ ꯇꯥꯏ
ꯁ꯭ꯋꯥꯏꯗ ꯁꯨꯝ ꯆꯠꯅꯤꯡꯕ ꯃꯐꯝ ꯂꯩꯕ꯭ꯔꯕ ꯆꯥꯐꯝ
ꯆꯥꯚꯝ ꯃꯥꯥꯏꯜꯗꯤ ꯏꯁꯇ꯭ꯔꯤꯠ ꯐꯨꯠꯅ ꯍꯟꯅ ꯆꯥꯅꯤꯡꯉꯤ
ꯁꯤ ꯐꯨꯠ
ꯎꯝ
ꯐꯨꯠ ꯑꯥ ꯍꯌꯦꯡꯗꯤ ꯗꯝꯇ꯭ꯔꯤꯡꯁ ꯑꯣꯏꯅ ꯆꯥꯎꯔꯁꯤ
ꯎꯝ
ꯀꯤꯃꯤꯁ ꯃꯣꯃꯣ ꯂꯩ ꯈꯥꯔꯅꯦ ꯎꯝ ꯎꯝ ꯍꯌꯦꯡ ꯀꯥꯡꯉꯅꯤꯅ ꯂꯝꯕꯤꯁꯨ ꯈꯔ ꯆꯤꯟꯗꯧ ꯃꯥꯜꯂꯦ
ꯎꯝ ꯆ
ꯑꯗꫭ ꯀꯩꯅꯣꯒꯤ ꯑꯩꯅ ꯑꯣ ꯁꯤꯃꯥꯒꯤ ꯕꯨꯛꯀꯤꯡ ꯇꯧꯕꯗꯣ
ꯑꯥ
ꯑꯗꯨꯗꯣ ꯃꯤ ꯑꯃꯐꯥꯎ ꯕꯨꯛꯀꯤꯡ ꯇꯧꯍꯧꯗꯕꯩ ꯇꯥꯋꯞ ꯇꯧꯖꯥꯅꯤ ꯈꯪꯚꯔꯥ ꯁꯤꯠꯇꯨ ꯂꯣꯏꯅ ꯍꯥꯡꯉꯤ ꯈꯪꯕ꯭ꯔꯥ ꯀꯩꯅꫭ ꯀꯅꯥꯝꯇ ꯌꯦꯡꯉꯃꯣꯏꯗ꯭ꯔꯥ ꯁꯤꯗꯤ ꯑꯩꯅ ꯈꯜꯂꯤꯁꯦ ꯑꯗꯣ ꯈꯔꯗꯤ ꯇꯧꯔꯝꯗꯧꯗꯤ ꯃꯥꯜꯂꯦ ꯈꯔ
ꯍꯣꯏ ꯑꯗꯨꯕꯨꯗꯤ ꯑꯗꯨꯝ ꯈꯨꯗꯣꯛꯇ ꯂꯥꯛꯑꯒ ꯇꯧꯕꯁꯨ ꯂꯩꯗꯣꯏꯅꯤ
ꯍꯣꯏ ꯑꯗꯣ ꯍꯥꯟꯅꯗꯤꯀꯣ ꯑꯩꯅ ꯗꯤꯃꯟꯁ꯭ꯂꯦꯌꯔꯒꯤ ꯑꯩꯈꯣꯏ ꯌꯦꯡꯆꯠꯄꯗꯣ ꯑꯗꯨꯒ ꯁꯤꯃꯥ ꯑꯃ ꯑꯩꯅ ꯌꯦꯡꯒꯦ ꯇꯧꯈꯤꯕꯅꯤꯅꯦ ꯀꯩ ꯁꯤꯃꯥꯅꯣ ꯕꯨꯡꯂ ꯁꯤꯠꯁꯦ
ꯎꯝ
ꯂꯣꯏ ꯐꯨꯜ ꯑꯣꯏ ꯂꯩꯔꯝꯕ ꯍꯥꯏꯗꯤ ꯅꯨꯃꯤꯠ ꯅꯤꯅꯤ ꯍꯨꯝꯅꯤ ꯋꯥꯠꯂꯤꯉꯩꯗ
ꯎꯝ ꯑꯗꯨꯕꯨꯗꯤ ꯀꯩꯅꯣ ꯇꯧꯕꯅꯦꯕ ꯑꯣꯞꯖꯦꯁꯟꯗꯣ ꯀꯥꯞꯄꯒꯗꯤ ꯈꯔ ꯀꯨꯏꯔꯕꯅꯦꯕ
ꯀꯨꯏꯔꯕ ꯑꯣ
ꯑꯗꯨꯒꯤꯑꫭꯏꯔꯝꯗꯧ ꯃꯥꯜꯂꯤ
ꯎꯝ ꯑꯗꯣ ꯍꯣꯜꯒꯨꯝꯕꯗ ꯌꯦꯡꯕꯗꯅ ꯍꯦꯟꯅ ꯃꯥꯒꯤ ꯁꯨꯝ ꯁꯤꯃꯥꯗꯨꯒꯤ ꯃꯒꯨꯟꯁꯦ ꯌꯥꯝ ꯊꯤꯛ ꯍꯦꯟꯒꯠꯄꯅꯦꯕ
ꯍꯣꯏ ꯑꯗꯨꯕꯨꯅꯤ
ꯊꯥꯏꯅ ꯈꯪꯕ꯭ꯔꯥ
ꯎꯝ
ꯑꯥ ꯃꯃꯥꯡꯒ ꯑꯩꯒ ꯆꯠꯇꯣꯏꯅꯦꯕ ꯁꯤꯃꯥ ꯃꯅꯤꯄꯨꯒꯤ ꯁꯤꯃꯥꯁꯦ ꯌꯦꯡꯗꯕ ꯂꯩꯇꯦ ꯍꯦꯛ ꯊꯣꯛꯂꯛꯏꯈ ꯊꯥꯏꯅꯁꯤꯃ ꯂꯣꯏ ꯌꯦꯡꯉꯛꯦ
ꯑꯗꯨ ꯍꯥ ꯑꯩꯈꯣꯏꯁꯦ ꯊꯥꯏꯅ ꯈꯨꯄꯥꯅꯦ ꯈꯨꯃꯅꯦ ꯑꯩꯅ ꯏꯅꯥꯎꯄꯤꯒ ꯀꯩꯅꯣ ꯇꯧꯔꯗꯤ ꯄꯤꯛꯏ ꯀꯥꯟꯗ ꯌꯥꯝ ꯆꯠꯂꯦꯕ ꯑꯗꯨꯗꯨ ꯑꯃ ꯊꯥꯏꯅ ꯀꯩꯅꯣꯒꯤꯗ ꯁꯤꯃ ꯇꯥ ꯍꯣꯜ ꯂꯩꯕꯗꯣ
ꯃꯇ ꯍꯗ ꯎꯝ
ꯑꯗꯨꯏꯗꯨꯗ ꯊꯨꯆꯥ ꯑꯍꯥꯥꯟꯕ ꯊꯣꯛꯂꯛꯄꯗ ꯑꯉꯥꯡ ꯑꯣꯏꯩꯀꯥꯟꯗꯣ ꯑꯩꯗꯣ
ꯎꯝ
ꯌꯕꯨ ꯆꯠꯂꯒ ꯍꯜꯂꯛꯄꯗ ꯪꯀꯦꯁꯨ ꯆꯠꯂ
ꯎꯝ
ꯑꯩꯈꯣ ꯃꯥ ꯑꯩꯁꯦ ꯆꯥꯛ ꯆꯥꯁꯤꯦ ꯍꯥꯏ ꯊꯣꯛꯂꯛꯎꯁꯨꯌꯥ ꯌꯥꯗꯦꯌꯦꯀꯣ
ꯃꯇꯝꯗꯨꯗꯗꯤ ꯊꯣꯏꯁꯥꯁꯦ ꯀꯤꯈꯤꯕꯅꯤ ꯍꯧ ꯇꯕꯨ ꯈꯔ ꯀꯩꯅꯣ ꯇꯧꯕ ꯋꯥꯅꯤ ꯂꯥꯏꯊꯣꯛꯄ ꯋꯥꯅꯤ ꯑꯩꯁꯨ ꯍꯣꯜ ꯑꯗꯨ ꯌꯦꯡꯒꯦ ꯑꯩꯁꯨ ꯃꯇꯥ ꯍꯣꯜꯗ ꯃꯥꯜꯂꯜꯂꯤ ꯌꯦꯡꯈꯤꯕꯗꯨꯅꯦ ꯃꯇꯥꯡ ꯍꯣꯜꯗ ꯃꯥꯜꯜꯂꯤꯦ ꯍꯣꯜꯗ ꯌꯦꯡꯕꯒꯤ ꯊꯁꯦ ꯑ ꯑꯁ ꯃꯤꯅꯒ ꯅꯥꯀꯟꯗꯒꯤ ꯀꯤꯕꯩ ꯂꯥꯎꯁꯜꯂꯛꯄꯒꯗꯣ
ꯎꯝ
ꯍꯥꯏꯗꯤ ꯅꯨꯡꯉꯥꯏꯕꯅꯦꯕ ꯍꯣꯗꯤ ꯌꯦꯡꯖꯤꯕꯨ
ꯅꯨꯡꯉꯥꯏꯕꯅꯦ ꯁꯥꯎꯟꯗꯩ ꯀꯩꯗꯩ ꯀꯩꯅꯅꯝ ꯇꯧꯔꯦꯗꯅ
ꯍꯣꯏ ꯑꯩꯈꯣꯏ ꯃꯥꯗꯤ ꯑꯗꯨꯝ ꯄꯥꯝꯖꯕꯅꯦꯕ ꯁꯤ ꯃꯥꯁꯦ
ꯎꯝ
ꯌꯦꯡꯕ ꯆꯠꯂꯦ
ꯕꯨꯙꯀꯤꯁꯃ ꯍꯥꯏꯥꯏ ꯏꯃꯥꯟꯅꯕꯤꯒ ꯄꯨꯟꯁꯤꯤꯗ ꯅꯣꯏꯒ ꯕꯨꯠꯀꯤ ꯁꯨꯃꯥꯏꯅꯅꯕ ꯆꯠꯃꯤꯟꯅꯔꯣꯏ
ꯐꯁꯗꯤ ꯈꯨꯗꯤꯁꯤꯗ
ꯑꯁ ꯃꯤ ꯁꯤꯃꯥꯏ ꯑꯃꯈꯩꯗ ꯑꯩꯉꯣꯟꯗ ꯌꯦꯡꯉꯣꯏꯕ ꯀꯥꯏꯖꯕꯁꯤꯅꯦꯩꯅ
ꯀꯃꯥꯏꯅ ꯏ ꯂꯩꯅꯣ ꯍꯥꯏꯕꯅꯤꯗ
ꯃꯇꯥꯏꯗ ꯑꯩꯁꯦꯀ꯭ꯋꯥ ꯑꯩ ꯃꯇꯥꯏꯒꯤ ꯁꯤꯠꯇ ꯐꯝꯃꯦꯕ ꯑꯗꯨ ꯐꯝꯕꯁꯤꯗ ꯃꯥꯁꯦ ꯁꯨꯃꯥꯏꯅ ꯑꯃ ꯃꯣꯏꯒꯤ ꯋꯦꯗꯤꯡ ꯗ꯭ꯔꯦꯁ ꯈꯟ ꯂꯥꯛꯄꯩꯗ ꯊꯣꯛꯄꯒꯤ ꯁꯨꯃꯥꯏꯅ ꯁ꯭ꯀꯠ ꯃꯈꯥꯗ ꯂꯩꯔꯝꯕꯗꯣ ꯑꯗ ꯆ ꯑꯩ ꯀꯤꯔꯤꯅꯦ ꯀꯤꯗꯕ ꯅꯠꯇꯦꯕ ꯃꯥꯗꯤ ꯈꯪꯕ ꯂꯛꯄ ꯏꯜꯂꯛꯄꯗꯨꯗ ꯑꯩꯗꯤ ꯃꯈꯥꯗꯣ ꯄꯨꯂꯞ ꯑꯣꯟꯊ꯭ꯔꯔꯕ ꯑꯗꯩ ꯑꯗꯨꯝ ꯀꯥꯟꯗ ꯏꯁꯥꯗ ꯄꯥꯏꯑꯕ ꯍꯧꯖꯤꯛ ꯄꯥꯏ ꯍꯥꯏꯁꯤꯗꯤ ꯑꯗꯣ ꯑꯗꯨꯝ ꯀꯥꯟꯗ ꯍꯦꯟꯅ ꯄꯥꯏꯌꯦꯕ ꯑꯩꯗꯣ ꯅꯥꯕꯒꯤ
ꯎꯝ
ꯈꯣꯏꯗꯧ ꯁꯧꯒꯠꯄ
ꯁꯤꯗꯤ ꯐꯗꯦꯀꯣ ꯍꯣꯏ ꯌꯦꯡꯉꯝꯗꯩꯅꯤꯡꯉ ꯁꯣꯛꯄ꯭ꯔꯥ
ꯁꯣꯏꯅꯦ ꯉꯁꯥꯏ ꯈꯨ ꯇꯠꯇꯅ
ꯑꯁ ꯌꯥꯝ ꯀꯟꯅ ꯀꯌꯥꯝ ꯀꯟꯅ ꯏꯜꯂꯤꯅ ꯃꯥ
ꯃꯈꯥ ꯁꯤꯠꯇꯣ ꯑꯗꯨꯝ ꯋꯥꯡꯉꯤꯗꯅ
ꯎꯝ
ꯑꯗꯩ ꯄꯨꯂꯞ ꯑꯣꯟꯊꯔꯛꯑꯅꯤꯅ
ꯍꯣꯏ ꯑꯗꯨꯒ ꯊꯥꯏꯅꯒꯤ ꯁꯤꯃꯥꯁꯦ
ꯎꯝ
ꯑꯩꯒꯤ ꯑꯔꯤꯕ ꯁꯤꯃꯥ ꯍꯥꯏꯗꯤ ꯂꯩꯗꯅ
ꯎꯝ
ꯑꯩꯩꯅ ꯄꯩꯁꯥ ꯄꯤꯛꯏꯉꯩꯗ ꯑꯩꯈꯣꯏ ꯃꯥꯟꯅꯕ ꯄꯨꯔꯛꯑꯦꯕ
ꯑꯥ
ꯏ ꯄꯤꯛꯏꯉꯩꯗꯒꯤ ꯍꯥꯐ ꯊꯥꯕꯒ ꯑꯗꯨꯝ ꯂꯦꯁꯇ ꯀꯩꯅꯣꯝ ꯆꯥꯗꯣꯏꯅꯦ ꯑꯗꯣ ꯅꯨꯡꯁꯤ ꯈꯪꯕ ꯃꯇꯝꯗ
ꯎꯝ
ꯑꯁꯇꯤ ꯀꯩꯅꯣ ꯇꯧꯕꯅꯤ ꯅꯨꯡꯁꯤ
ꯉꯥꯏꯅꯤ ꯍꯣꯜ ꯑꯗꯨꯃꯥꯏꯅ ꯆꯠꯄꯁꯦ ꯃꯃꯥꯒ ꯇꯧꯔꯒ
ꯎꯝ ꯃꯇꯥ ꯍꯨꯜꯕꯨꯗꯤ ꯌꯥꯝꯅ ꯀꯩꯅꯣ ꯆꯠꯄ ꯑꯣꯏꯗꯦꯕꯀꯣ
ꯑ
ꯕꯖꯥꯔꯒꯤ ꯎꯁꯥ ꯍꯣꯜ ꯐ꯭ꯔꯦꯟꯁ ꯇꯣꯀꯤꯁ ꯄꯇꯥꯞ ꯇꯣꯀꯤꯁ ꯀꯩꯅꯣꯒꯤ ꯑꯃ ꯂꯝꯐꯦꯜꯒꯤ ꯍꯧꯖꯤꯛ ꯁꯤꯅꯦꯃꯥ ꯍꯣꯜ ꯑꯃ ꯂꯩꯔꯤꯗꯣ ꯑꯗꯨꯅ ꯁꯪꯀꯔ ꯇꯣꯀꯤꯁ ꯑꯗꯨꯒ ꯁꯤꯅꯦꯃꯥ ꯍꯣꯜ ꯂꯩ ꯃꯌꯥꯝꯁꯦ ꯃꯅꯤꯄꯨꯔꯒꯤ ꯁꯝꯃꯔꯧꯗꯨꯁꯨ ꯑꯃ ꯂꯩꯌꯦ ꯁꯝꯃꯔꯧꯗꯨꯁꯨ ꯑꯃ ꯁꯃꯨꯔꯧ ꯍꯦꯛ ꯌꯥꯧꯔꯛꯄꯒ ꯃꯆꯨ ꯍꯣꯜꯗꯣ ꯍꯣꯏ ꯍꯣꯏ ꯍꯣꯏ ꯑꯗꯨ ꯑꯗꯨꯒ ꯀꯥꯏ ꯀꯥꯏꯅ ꯀꯛꯋꯥꯒꯤꯗꯨꯕꯨꯗꯤ ꯌꯥꯝ ꯆꯜꯂꯛꯇ꯭ꯔꯦ ꯀꯛꯋꯥꯒꯤꯗꯨꯃꯗꯤ
ꯎꯝ
ꯈ꯭ꯋꯥꯏ ꯆꯠꯂꯤꯁꯦ ꯄꯥꯎꯅꯥ ꯕꯖꯥꯔꯗ ꯂꯩꯕ ꯍꯣꯜ ꯑꯍꯨꯝꯁꯦ
ꯎꯝ
ꯑꯁꯤ ꯐꯅ ꯆꯠꯂꯤ ꯑꯗꯨꯒ ꯂꯤꯂꯥꯁꯨꯀꯣ
ꯎꯝ
ꯂꯤꯂꯥꯁꯨ ꯌꯦꯡꯗꯕ ꯂꯩꯇꯦ ꯂꯣꯏ ꯌꯦꯡꯖꯥꯠꯅꯤ ꯂꯤꯂꯥꯥꯁꯦ
ꯎꯝ
ꯂꯤꯂꯥꯗꯤ ꯅꯛꯇ꯭ꯔꯣ
ꯏꯣꯏ ꯌꯦꯡꯗꯦ ꯌꯦꯡꯗꯦ ꯍꯥꯏꯗꯤ ꯑꯩꯗꯣ ꯆꯠꯁꯨ ꯆꯠꯀꯟꯗꯦꯕ ꯆꯠꯀꯅꯤ ꯍꯥꯏꯗꯤ ꯁꯤꯃꯥꯒꯨꯝꯕꯩ ꯑꯃ ꯃꯈ ꯈꯣꯠꯄ ꯑꯩꯈꯣꯏ ꯃꯥꯥ ꯇꯧꯔꯒ ꯆꯠꯂꯦ ꯑꯗꯒꯤ ꯀꯨꯝꯍꯩ ꯍꯔꯥꯎꯕ ꯃꯄꯥꯟꯗ ꯀꯌꯥ ꯊꯣꯛꯇꯦꯕ ꯑꯩꯗꯣ
ꯍꯣꯏ
ꯑꯩꯈꯣꯏ ꯁꯤꯒꯤ ꯚꯣꯂꯤꯕꯣꯜ ꯒ꯭ꯔꯥꯎꯟꯗ ꯇꯧꯕꯐꯥꯎ ꯌꯦꯡꯕ ꯊꯣꯛꯇꯕꯩ ꯑꯉꯥꯡꯕ ꯇꯥꯏ
ꯑꯗꯨꯋꯥꯏꯗꯣ ꯅꯪꯒꯤ ꯂꯦꯡꯒꯥ꯭ꯔ ꯌꯥꯝ ꯂꯩꯇꯕ꯭ꯔꯕ
ꯂꯩ ꯂꯩꯕꯨꯗꯤ ꯂꯩꯌꯦꯕ
ꯎꯝ ꯑꯃ ꯃꯅꯤꯡꯒꯤꯗꯨꯕꯨꯗꯤ ꯃꯌꯨꯝ ꯄꯥꯟꯈ꯭ꯔꯦꯗꯅ ꯀꯌꯥꯝ ꯎꯌꯣꯖ ꯑꯃ ꯄꯥꯟꯗ
ꯆꯍꯤ ꯑꯃ ꯐꯥꯔꯛꯑꯃꯅꯤ
ꯀꯨꯏꯗꯔꯤꯅꯦ ꯀꯗꯨꯇ
ꯑꯗꯒꯤ ꯀꯩꯅꯣ ꯇꯧꯗꯕ ꯑꯩꯈꯣꯏ ꯂꯩꯀꯥꯏꯗ ꯂꯩꯗꯤ ꯂꯩꯌꯦꯕꯣꯏ ꯀꯌꯥ ꯄꯨꯟꯗꯦꯕ ꯑꯝꯇ
ꯍꯣꯏ
ꯑꯗꯨꯗꯨꯒꯤ ꯑꯗꯗꯒꯤ ꯏꯁꯥꯅꯁꯨ ꯇꯟꯁꯨ ꯇꯟꯕꯗꯒꯤꯩ ꯆꯠꯂꯒꯅ ꯑꯩꯈꯣꯏ ꯏꯅꯥꯎꯄꯥ ꯑꯣꯏꯣꯏ ꯇꯧꯔ ꯑꯩ ꯆꯠ ꯑꯥ
ꯎꯝ
ꯑꯗꯨꯃꯥꯏꯅ ꯇꯧꯧꯕ ꯑꯩ ꯊꯥꯕꯜ ꯆꯣꯡꯕꯁꯨ ꯀꯌꯥ ꯆꯠꯇꯦꯕ ꯑꯩ ꯆꯣꯡꯕ ꯍꯩꯇꯕꯩ
ꯍꯣꯏ ꯇꯨꯌꯦꯞ ꯃꯤꯅꯤꯠ ꯐꯥꯗꯣꯔꯦ ꯆꯠꯈ꯭ꯔꯅꯤ
ꯥꯗꯤ ꯐꯥꯎꯕ ꯐꯥꯈ꯭ꯔꯦ